ꯎꯝ ꯐꯂꯣ ꯎꯝ ꯍꯜꯂꯣ ꯇꯥꯕ꯭ꯔꯣ ꯑꯣ ꯇꯥꯏꯌꯦ ꯇꯥꯏ
ꯀꯩꯗ ꯎꯃꯤꯅꯣ
ꯑꯁꯕꯨꯣꯕꯊꯥꯦ ꯕꯤꯖꯥꯅꯤꯁꯨꯨꯝ ꯊꯕꯛ ꯆꯠꯂꯨꯒꯤ ꯋꯥꯏꯅ ꯎꯝ ꯍꯂꯛꯇ ꯉꯥꯏꯔꯤꯌꯦ ꯑꯗꯨ ꯍꯜꯂꯛꯄꯒ ꯕ꯭ꯔꯣꯒ ꯋꯥꯔꯤ ꯁꯥꯟꯅꯒꯦꯅ ꯕꯣꯗ ꯌꯥꯕ꯭ꯔꯥꯅ ꯍꯂꯛꯑꯝꯕꯅꯦ
ꯑ ꯑꯩꯁꯦ ꯁꯤ ꯑꯃꯇ ꯂꯣꯏꯁꯤꯟꯒꯦ ꯇꯧꯔꯒ
ꯑꯣ ꯍꯣꯏ ꯍꯣꯏ ꯕ꯭ꯔꯣ ꯑꯗꯨꯗꯤ ꯁꯨꯝ ꯇꯞ ꯇꯞ ꯇꯞꯅꯝ ꯂꯣꯏꯁꯟꯃꯤꯟꯅꯔꯁꯤꯦ
ꯎꯝ ꯄꯁꯨ ꯀꯌꯥꯋꯥꯜꯂꯤ ꯀꯦ
ꯎꯝ ꯑꯩꯁꯦ ꯀꯩꯅꯣ ꯇꯧꯗꯤ ꯂꯣꯏꯈꯔꯦ ꯑꯃꯗꯤ ꯂꯣꯏꯈꯔꯦ ꯁꯦꯀꯦꯟꯗꯔꯤ ꯑꯃꯃꯨꯛ ꯂꯥꯛꯏꯅꯦ
ꯎꯝ ꯆꯥꯛ ꯀꯩꯗꯤ ꯊꯣꯡꯗ꯭ꯔꯤ
ꯎꯝ ꯣ ꯊꯣꯡꯕꯗꯤ ꯍꯧꯈ꯭ꯔꯦ ꯑꯗꯨ ꯂꯣꯏꯗ꯭ꯔꯤ ꯉꯥꯏꯔꯤ ꯍꯥꯏꯇꯥꯔꯦ ꯍꯒꯗꯤ
ꯑꯩꯈꯣꯏꯗꯤ ꯊꯣꯡ ꯍꯧꯗ꯭ꯔꯤꯗ ꯑꯩꯈꯣꯏ ꯆꯥꯛꯇ ꯑꯩꯈꯣꯏꯗꯤ ꯈꯔ ꯊꯦꯡ
ꯑꯣ ꯌꯥꯏꯗꯦ ꯌꯥꯏꯗꯕ꯭ꯔꯣ ꯍꯗꯕꯨꯗꯤ ꯀꯁ ꯌꯥꯝ ꯀꯟꯅ ꯄꯨꯡ ꯆꯠ ꯊꯦꯡꯕꯁꯨ ꯑꯣꯏꯗ꯭ꯔꯤ ꯑꯣ ꯃꯔ꯭ꯔꯣ ꯉꯁꯥꯏꯗ ꯑꯗꯨꯝ ꯇꯥꯟꯅꯈ꯭ꯔ ꯃꯥꯜꯂꯦ ꯑꯩꯈꯣꯏ ꯋꯥꯔꯤ ꯁꯥꯟꯅꯔꯝꯕꯗꯣ
ꯑꯥ ꯃꯊꯟꯗ ꯇꯛꯈꯤ ꯃꯥꯅꯦꯗ ꯑꯗꯨ ꯆꯕꯔ ꯌꯥꯗꯕ ꯃꯥꯅꯤ ꯀꯃꯤ
ꯎꯝ ꯑꯃꯨꯛꯃꯨꯛꯁꯨ ꯑꯗꯨꯃꯥꯏꯅ ꯇꯧꯕꯗꯤ ꯃꯥꯜꯂꯦ
ꯎꯝ
ꯕꯣꯂꯤꯡ ꯑꯁꯤ ꯀꯩ ꯃꯊꯦꯜ ꯇꯧꯈ꯭ꯔꯕ
ꯉꯁꯤ ꯑꯌꯨꯛꯀꯤ ꯁꯦꯄꯣꯠ ꯁꯦꯄꯣꯔꯠ ꯇꯧꯋꯦ
ꯑꯣ ꯕ꯭ꯔꯣꯗꯣ ꯉꯁꯥꯏ ꯊꯕꯛ ꯑꯗꯨꯝ ꯐꯖꯅ ꯑꯗꯨꯝ ꯂꯣꯏꯁꯤꯟꯈ꯭ꯔꯦ
ꯑꯥ ꯉꯁꯥꯏ ꯑꯗꯨꯝ ꯍꯜꯂꯒ ꯑꯩ ꯉꯁꯥꯏ ꯐꯣꯟ ꯇꯧꯔꯛꯑꯝꯕꯗꯣ ꯊꯕꯛ ꯃꯐꯝꯗ ꯂꯩꯌꯦꯕ ꯑꯗꯨ ꯁꯨꯝ ꯉꯥ ꯄꯣꯊꯥꯕ ꯑꯣꯏꯅ ꯐꯣꯟ ꯇꯧꯔꯛꯄ ꯇꯧꯅꯕꯅꯦꯕ ꯑꯗꯨꯗ ꯑꯗꯨꯝ ꯂꯣꯏꯔꯒ ꯊꯕꯛ ꯊꯕꯛ ꯑꯗꯨꯝ ꯂꯣꯏꯔꯒ ꯑꯗꯨꯝ ꯌꯨꯝꯗ ꯍꯜꯂꯦ ꯑꯗꯨꯝ
ꯑꯣ ꯆꯥꯛ ꯏꯁꯤꯡ ꯑꯃꯨꯛ ꯇꯧꯔꯦꯕꯣ ꯑꯗꯨꯝ
ꯑ
ꯎꯝ ꯑꯩꯁꯨ ꯑꯗꯨꯏ ꯃꯇꯨꯡꯗꯒꯤꯅꯦ ꯑꯗꯨꯒꯤ ꯃꯇꯨꯡꯗ ꯑꯩꯁꯨ ꯑꯩꯁꯨ ꯀꯅꯥꯝ ꯇꯧꯗ꯭ꯔꯦ ꯑꯗꯨꯝ ꯐꯖꯅ ꯒ꯭ꯌꯥꯟ ꯇꯥꯌꯥꯟ ꯇꯧꯔꯒꯦꯅꯀꯣ ꯊꯕꯛ ꯑꯃꯁꯨ ꯑꯃꯁꯨ ꯂꯣꯏ ꯁꯣꯏꯅꯕ ꯇꯥꯔꯦꯅ ꯁꯃꯥꯏꯅ ꯇꯧꯋꯤ ꯕꯣꯖꯤ ꯀꯩꯗꯧꯔꯝꯕꯅꯦꯕ
ꯁꯨꯝ ꯉꯥꯏꯍꯥꯛ ꯁꯨꯝ ꯏꯔꯨꯖꯜꯂꯣꯏꯕꯩ ꯏꯔꯨꯖꯜ ꯂꯣꯏꯔ ꯐꯣꯡꯃꯝꯕꯅꯤꯗ
ꯑꯣ ꯔꯣꯒꯤꯗꯤ ꯉꯁꯤ ꯊꯣꯏꯗꯣꯛꯄ ꯇꯧꯗꯦ ꯉꯁꯥꯏ ꯑꯗꯨꯝ ꯍꯜꯂꯒ ꯑꯗꯨꯝ ꯑꯇꯣꯄꯗꯤ ꯊꯣꯏꯗꯣꯛꯄꯗꯤ ꯆꯠꯇ꯭ꯔꯦ
ꯆꯠꯇ꯭ꯔꯥ ꯉꯁꯥꯏ ꯌꯨꯝꯗ ꯍꯜꯂꯒ ꯃꯩ ꯃꯨꯠꯂꯝꯃꯦ ꯑꯗꯨꯗꯩꯗꯝ ꯇꯣꯡꯅ
ꯑꯥ ꯑꯣ ꯕ꯭ꯔꯣ ꯑꯩꯗꯤ ꯅꯣꯡꯒ ꯇꯥꯕ꯭ꯔꯣ ꯉꯁꯤ
ꯇꯥꯗꯦ ꯁꯤ ꯃꯩ ꯁꯦꯝꯕꯗꯨꯒꯤ
ꯑꯣ ꯍꯥꯏꯗꯤ ꯃꯩ ꯃꯨꯠꯄꯁꯦ ꯅꯣꯡ ꯇꯥꯔꯁꯨꯅ ꯃꯨꯠꯅꯩꯗꯅꯀꯣ
ꯑꯥ ꯃꯅꯤꯄꯨꯔ ꯃꯩ ꯍꯥꯏꯗ ꯍꯣ
ꯃꯤ ꯀꯅꯗꯅ ꯗ ꯁꯨꯝ ꯍꯪꯉꯖꯅꯤ
ꯩꯅ ꯋꯥꯔꯜ ꯀꯞ
ꯋꯥꯀꯞꯇꯤ ꯌꯦꯡꯗꯦ
ꯑꯣ ꯍꯣꯏꯇꯥꯕ꯭ꯔꯣ ꯑꯗꯨꯕꯨꯗꯤ
ꯑꯥ
ꯃꯌꯥꯝ ꯈꯔꯨ ꯌꯦꯡꯕ ꯁꯨꯝ ꯌꯥꯎꯅꯕ ꯑꯗꯨ ꯁꯨꯝ ꯍꯪꯉꯛꯏꯅꯦ ꯍ
ꯇꯤ ꯁꯥꯟꯅꯕꯒ ꯆꯠꯂꯦ ꯑꯗꯣ ꯌꯥꯝ ꯀꯟꯅꯗꯤ ꯇꯧꯗ꯭ꯔꯦꯗ
ꯍꯣꯏ ꯍꯣꯏ ꯑꯣꯏꯣꯏꯗꯕ꯭ꯔꯣ ꯃꯁꯤ ꯑꯃꯔꯣꯝꯗꯕꯨꯗꯤ ꯍꯣꯏ ꯌꯦꯡꯕꯕꯨꯗꯤ ꯅꯨꯡꯉꯥꯏꯖꯔꯒꯁꯨ ꯇꯕ ꯈꯣꯠꯄꯗꯤ ꯌꯥꯝꯅ ꯀꯥꯏꯕ ꯊꯕꯛꯅꯤꯗ
ꯎꯝ ꯄꯨꯡ ꯑꯅꯤ ꯑꯍꯨꯝꯒ ꯑꯗꯨꯝ ꯇꯥꯕ ꯌꯥꯎꯋꯤ
ꯎꯝ ꯑꯗꯨꯅ ꯌꯦꯡꯅꯤꯡꯉꯦꯅ ꯂꯣꯏꯁꯟꯅꯤꯡꯉ ꯂꯣꯏꯁꯤꯟꯕ ꯄꯣꯠ ꯅꯠꯇꯕꯅꯤꯅ ꯌꯥꯝ ꯐꯔꯛ ꯇꯥꯏꯌꯦꯕ
ꯎꯝ ꯄꯣꯗꯤ ꯌꯦꯡꯕ꯭ꯔꯣ
ꯇꯦ ꯍꯥꯏꯗꯤ ꯑꯍꯤꯡꯗꯒ ꯍꯣꯠꯂ ꯌꯦꯡꯕꯗꯣ ꯍꯍꯋꯥꯣꯏ ꯑꯉꯥꯡ ꯑꯣꯏꯔꯤꯉꯥꯏꯗꯕꯨ ꯌꯦꯡꯕꯩ ꯋꯥꯅꯤ ꯍꯧꯖꯤꯛꯇꯤ ꯇꯜꯂꯦ ꯇꯨꯝꯕ ꯁꯤꯠꯄ ꯇꯣꯡꯉꯥꯂꯅ ꯐꯔꯦ ꯌꯥꯝ ꯇꯥꯏꯑꯦꯕ
ꯑꯗꯨ ꯁꯔꯨꯛ ꯅꯣꯡꯉꯥꯜꯂꯒ ꯔꯤꯖꯜ ꯂꯣꯏ ꯌꯦꯡꯕꯅ ꯐꯩꯌꯦꯕ
ꯑꯗꯨꯝ ꯇꯣꯉꯥꯜꯂꯒ ꯍꯡꯕꯁꯨ ꯌꯥꯔꯦ ꯑꯗꯨꯒ ꯏꯁꯇꯦꯇꯁꯇ ꯊꯕ ꯀꯥꯡꯕꯨꯁꯨ ꯀ ꯁꯤꯁꯤꯞ ꯂꯏꯦꯟ
ꯑ
ꯃꯣꯏ ꯃꯌꯥꯝ ꯑꯗꯨꯝ ꯌꯦꯡꯉꯒ ꯑꯗꯨꯝ ꯕꯣꯟꯁꯦ ꯀꯔꯝꯕ ꯐꯤꯕꯝꯗ ꯂꯩꯔ ꯂꯣꯏꯁꯤꯟꯒꯦ ꯑꯗꯨꯝ
ꯑꯩꯣꯏ ꯏꯁꯩꯁꯥꯒ ꯊꯥꯅꯕ꯭ꯔꯣ ꯀꯩꯅꯣꯒ ꯇꯧꯅꯕ꯭ꯔꯣ ꯃꯣꯏꯗꯤ ꯌꯥꯝ ꯇꯧꯔꯦꯗ ꯂꯧꯕꯨꯛꯇꯒ ꯑꯣꯟꯍꯟꯕꯒ ꯇꯧꯗꯅ
ꯏꯁꯤꯕꯔ ꯐꯦꯟ ꯌꯥꯝꯅ ꯑꯁꯦꯡꯕ ꯌꯥꯝ ꯂꯩꯕꯖꯥꯠꯅꯤ ꯑꯗꯨꯅ ꯑꯗꯨꯒꯝꯕꯁꯨ ꯑꯗꯨꯝ ꯊꯣꯛꯇꯕꯅꯤꯠꯇ ꯍꯟꯗꯛꯇꯁꯨ ꯀꯛꯆꯤꯡ ꯑꯁꯣꯝꯗ ꯐꯨꯅꯩ ꯀꯥꯏꯅ ꯌꯥꯝ ꯇꯧꯈꯤꯕꯅꯤ
ꯎꯝ ꯑꯍꯤꯡ ꯄꯨꯡ ꯑꯅꯤ ꯑꯍꯨꯝꯗꯨꯗꯕꯨ ꯃꯣꯏꯅ ꯕꯣꯣꯟꯗ ꯊꯥꯅꯔꯒ ꯂꯧꯕꯨꯛꯇ ꯑꯣ ꯍꯟꯗ ꯇ ꯋꯥꯕ ꯊ ꯅ
ꯁꯥꯊꯤꯈ꯭ꯔꯕ ꯃꯤ ꯉꯥꯛꯇꯅꯤ ꯅꯪ ꯕꯣꯟꯒꯤꯗꯃꯛꯇ ꯑꯗꯨꯁꯨ ꯃꯤꯅ ꯁꯥꯟꯅꯔꯒ ꯑꯩꯈꯣꯏꯅ ꯌꯦꯡꯉꯤꯕꯅꯤ ꯑꯗꯨ
ꯑꯗꯨꯅꯦ ꯃꯣꯏ ꯅꯣꯏꯅꯦ ꯊꯋꯥꯏ ꯐ ꯂꯨꯞꯄꯦ ꯀꯥꯏꯗꯒꯤ
ꯃꯥꯅꯦ ꯑꯁ ꯑꯗꯒꯤ ꯐꯦꯟꯈꯩ ꯃꯁꯦꯟꯁꯤꯅꯀꯣ ꯑꯃꯅ ꯑꯃꯨꯛ ꯉꯥꯜꯂꯦ ꯑꯃꯨꯛ ꯍꯨꯜꯂꯛꯀꯅꯤ ꯉꯥꯂꯦ ꯑꯃꯨ ꯍꯨꯜꯂꯛꯀꯅꯤ ꯒꯣꯟ ꯆꯟꯕꯩꯗꯨ ꯆꯟꯗꯕꯩꯀꯣ ꯆꯨꯝꯅ ꯃ ꯌꯦꯡꯕꯤꯔꯒ ꯂꯣꯏꯔꯕ ꯄꯣꯠꯁꯤꯗꯀꯣ ꯑꯁ ꯑꯗꯨꯅ ꯍ ꯑꯗꯥ ꯍꯦꯜꯂꯦꯀꯣ ꯑꯃꯨꯛ ꯏꯁꯇꯦꯇꯁꯁꯤꯅ ꯑꯃꯨꯛ ꯊꯛꯀꯗꯅꯤ ꯑꯁ ꯈꯨꯁꯒ ꯑꯃꯗꯤꯝ ꯃꯣꯏꯔ ꯊꯛꯄꯁꯤꯗꯤ
ꯂꯤꯂꯥ ꯋꯥꯔꯜ ꯀꯞꯄꯨꯗꯤ ꯃꯣꯏꯒꯤ ꯂꯤꯂꯥ ꯗ꯭ꯔꯃꯥ ꯃꯌꯥꯝꯁꯦ ꯑꯗꯨꯝ ꯍꯦꯟꯅ ꯅꯨꯡꯉꯥꯏꯈ꯭ꯔꯦ ꯍꯥꯏꯇꯥꯔꯦ ꯁꯥꯟꯅꯔꯤꯕ ꯄꯤꯗꯨꯗꯩꯗꯤ ꯑꯣꯏꯒꯤ ꯗ꯭ꯔꯃꯥ ꯃ ꯐꯦꯟ ꯃꯌꯥꯝꯒꯤ ꯗ꯭ꯔꯃꯥꯁꯤ ꯅꯀꯣ ꯑꯁ ꯐꯦꯟꯖ
ꯍ
ꯑꯣ ꯕ꯭ꯔꯣꯖꯤꯔꯁꯤ ꯀꯩꯅꯣ ꯇꯧꯔꯤꯕꯣꯏꯔꯥ ꯀꯩ ꯍꯥꯏꯅꯤ ꯒ꯭ꯔꯦꯖꯨꯋꯦꯁꯟꯒꯨꯝꯕ ꯇꯧꯕ ꯑꯣꯏꯣꯏꯔ
ꯎꯝ ꯒ꯭ꯔꯦꯖꯨꯁꯟ ꯂꯣꯏꯔ ꯑꯗꯨꯗ ꯑꯩꯈꯣꯏꯒꯤꯗꯤ ꯍꯟꯛꯇ ꯑꯅꯧꯕ ꯁꯚꯦꯟ ꯑꯟ ꯍꯥꯞꯄꯦꯕ ꯃꯥꯁ ꯗꯣꯛꯇꯔꯗꯣ ꯆꯍꯤ ꯑꯅꯤ ꯇꯦꯟꯁꯤꯜꯂꯒ ꯑꯗꯨꯅ ꯑꯗꯨꯝ ꯁꯦꯚꯦꯟ ꯏꯇꯣ ꯇꯝꯅꯖꯦꯔꯅꯁꯨ ꯈꯟꯕ
ꯌꯥꯏ ꯌꯥꯏ ꯕ꯭ꯔꯣ ꯀꯩꯅꯣꯒꯨꯝꯕ ꯄ꯭ꯂꯥꯟ ꯇꯧꯕ꯭ꯔꯣ ꯍꯥꯏꯗꯤ ꯁꯨꯝ ꯁꯨꯝ ꯍꯪꯉꯤꯅꯦꯀꯣ ꯕ꯭ꯔꯣ ꯂꯥꯟꯅꯗꯤ ꯑꯃꯨꯛ ꯈꯟ ꯈꯟꯒ ꯅꯨ ꯕ꯭ꯔꯣ ꯀꯩꯅꯣꯒꯨꯝꯕ ꯇꯤꯆꯤꯡꯒꯤ ꯂꯥꯏꯟꯒꯨꯝꯕ ꯁꯨꯝ ꯆꯠꯀꯦꯅ ꯄ꯭ꯂꯥꯟ ꯇꯧꯕ ꯂꯩꯕ꯭ꯔꯣ ꯅꯠꯇ꯭ꯔꯒ ꯁꯨꯝ ꯕꯣꯠ ꯁꯨꯝ ꯄꯥꯝꯖꯕ ꯁꯅꯤ ꯀꯩꯅꯣ ꯇꯧꯅꯤ ꯐꯥꯗꯔꯁꯇꯥꯗꯤ ꯇꯧꯅꯤꯡ
ꯏꯁꯤꯡꯒꯨꯝꯕꯗꯤ ꯀꯌꯥ ꯄꯥꯝꯗꯦ ꯑꯗꯣ ꯂꯥꯏꯗ ꯆꯪꯉꯒ ꯁ ꯊꯥꯕꯥꯛ ꯀꯨꯝꯕꯥ ꯊꯖꯤꯟ
ꯎꯝ ꯔꯣꯏꯕꯨ ꯁꯨꯝ ꯍꯥꯏꯗꯤꯔ ꯑꯩꯒꯤ ꯁꯨꯝꯣꯏ ꯁꯖꯦꯁꯟ ꯑꯩꯈꯣꯏꯒꯤ ꯑꯦꯛꯁꯄꯤꯔꯦꯟꯁ
ꯑꯥꯀꯥꯏ
ꯑ ꯑꯩꯒꯤ ꯑꯣꯏꯕ ꯁꯨꯝ ꯁꯖꯦꯁꯟ ꯑꯣꯏꯅ ꯁꯨꯝ ꯍꯥꯏ ꯇꯥꯔꯕꯣ
ꯇꯥꯏ ꯇꯥꯏ ꯇꯥꯏ
ꯎꯝ ꯁꯨꯝ ꯍꯥꯏꯔꯛꯄ ꯌꯥꯏꯀꯣ ꯕꯔꯣ ꯇꯥꯏꯀꯣ
ꯑꯥ
ꯑꯣ ꯑ ꯑꯩꯒꯤ ꯑꯣꯏꯕ ꯁꯨꯝ ꯁꯖꯦꯁꯟ ꯍꯥꯏꯔꯛꯀꯦ ꯕ꯭ꯔꯣꯗꯣ ꯁꯨꯝ ꯌꯥꯅꯤꯀꯣ
ꯌꯥꯏ ꯌꯥꯏ ꯍꯥꯏꯕꯤꯔꯛꯑꯣ
ꯑꯣ ꯀꯩꯅꯣꯒꯨꯝꯕ ꯇꯧꯕꯅꯗꯤꯕ꯭ꯔꯣ ꯍꯥꯏꯗꯤ ꯇꯤꯆꯤꯡꯒꯨꯝꯕ ꯂꯥꯏꯟ ꯆꯠꯂꯒꯗꯤ ꯑꯗꯨꯝ ꯀꯩꯅꯣ ꯁꯨꯃꯥꯏꯅ ꯃꯈꯥ ꯇꯝꯗꯕꯗꯣ ꯀꯥꯟꯅꯕꯅꯦꯕꯀꯣ
ꯎꯝ
ꯑꯗꯨꯒ ꯀꯩꯅꯣꯒꯨꯝꯕ ꯑꯒꯔꯣ ꯊꯕꯛꯀꯨꯝꯕ ꯇꯧꯒꯦ ꯍꯥꯏꯔꯒꯗꯤ ꯑꯗꯨꯝ ꯒ꯭ꯔꯤꯌꯦꯁꯟ ꯑꯗꯨꯝ ꯏꯅꯔꯇꯤ ꯑꯣꯏꯕꯅꯦ
ꯁꯟ ꯑꯗꯨ ꯍꯣꯏ ꯑꯗꯨꯒꯤ ꯈꯜꯂꯒ ꯑꯃꯨꯛ
ꯑꯩꯁꯨ ꯑꯃꯨꯛ ꯇꯝꯗ꯭ꯔꯒꯨꯝꯖꯔ ꯈꯟꯕ ꯍꯥꯏꯇꯥꯔꯦ ꯊꯕꯛ ꯑꯗꯨꯝ ꯇ꯭ꯔꯥꯏ ꯇꯧꯕ
ꯑ ꯎꯝ ꯕ꯭ꯔꯣ ꯕ꯭ꯔꯣꯅ ꯊꯕꯛ ꯇꯧꯒꯦ ꯑꯗꯨꯃꯥꯏꯅ ꯈꯜꯂꯒꯗꯤ ꯑꯗꯨꯃꯥꯏꯅ ꯑꯗꯨꯝ ꯇꯧꯍꯧꯔꯣ ꯑꯗꯨꯅꯗꯤ ꯐꯅꯤ ꯍꯥꯏꯗꯤ ꯄ꯭ꯔꯤꯄꯦꯔꯦꯁꯟ ꯄ꯭ꯔꯤꯄꯦꯔꯦꯁꯟ ꯃꯌꯥꯝ ꯇꯧꯔꯀꯛꯇꯣꯏꯅꯤꯅ ꯃꯇꯝ ꯆꯪꯕꯗ ꯍꯦꯟꯅ ꯆꯪꯊꯗꯣꯏꯅꯦ ꯃꯥꯁꯇꯔ ꯂꯣꯏꯅ ꯇꯧꯕ ꯍꯥꯏꯗꯨꯅ ꯑꯃꯨꯛ ꯁꯥꯡꯊꯒꯅꯦꯕꯀꯣ
ꯑꯗꯨꯅ ꯕ꯭ꯔꯣꯅ ꯊꯕꯛ ꯑꯗꯨꯝꯕ ꯇꯧꯒꯦ ꯈꯜꯂꯒꯗꯤ ꯑꯗꯨꯝ ꯆꯞ ꯆꯥꯔꯦꯅ ꯈꯜꯂꯦ ꯕ꯭ꯔꯣ ꯑꯩꯒꯤ ꯋꯥꯈꯜꯗꯗꯤꯀꯣ ꯑꯩꯈꯣꯏ ꯁꯨꯝ ꯑꯩꯈꯣꯏ ꯑꯣꯖꯥ ꯑꯩꯈꯣꯏ ꯑꯩꯈꯣꯏꯁꯨ ꯃꯥꯁꯇ ꯂꯣꯏꯁꯤꯟꯈꯔꯦ ꯈꯣꯠꯔꯦ ꯑꯣꯖꯥꯅ ꯁꯨꯝ ꯑꯩꯈꯣꯏꯅ ꯍꯥꯏꯔꯛꯄ ꯈꯣꯠꯂꯛꯄ ꯁꯨꯝ ꯕꯣꯏꯗꯁꯨ ꯁꯨꯝ ꯁꯖꯦꯁꯟ ꯄꯤꯅꯤꯀꯣ
ꯍꯣꯏ
ꯑꯩꯗꯤ ꯃꯥꯁꯇꯔ ꯑꯩꯈꯣꯏ ꯃꯥꯁꯇꯔ ꯇꯧꯕ ꯀꯥꯟꯗ ꯑꯣꯏꯔꯤꯟꯗꯤ
ꯑꯣꯟꯇꯦꯛꯁ
ꯑꯗꯨꯅꯦ ꯑꯩꯈꯣꯏꯅ ꯃꯥꯁꯇꯔꯒꯤ ꯑꯣꯔꯤꯇꯦꯁꯟ ꯇꯧꯕ ꯀꯥꯟꯗ ꯑꯣꯖꯥꯅ ꯍꯪꯉꯛꯑꯦꯕ
ꯎ ꯎꯝ ꯀꯩ ꯂꯥꯏꯗ ꯂꯥꯏꯟꯗ ꯆꯪꯉꯤ ꯈꯣꯠꯂꯤ ꯀꯥꯏꯅꯒ
ꯑꯥ ꯑꯗꯨꯝꯕ ꯍꯪꯉꯤ ꯀꯩ ꯃꯔꯒꯤ ꯃꯥꯁꯇꯔ ꯇꯧꯔꯛꯏꯅꯣ ꯈꯣꯠꯂꯤꯅꯣ ꯂꯩꯗꯅ ꯑꯗꯨꯃꯥꯏꯅ ꯍꯪꯉꯛꯄ ꯍꯥꯏꯇꯥꯔꯦ ꯑꯗꯨꯗ ꯑꯩꯈꯣꯏꯅ ꯁꯨꯝ ꯃꯌꯥꯝꯒꯤ ꯀꯩꯅꯣꯗꯣ ꯇꯥꯔ ꯀꯥꯟꯗ ꯑꯣꯖꯥꯅ ꯄꯤꯔꯛꯄ ꯄꯥꯎꯈꯨꯝꯗꯣ ꯅꯣꯏ ꯑꯣꯖꯥ ꯑꯣꯏ ꯏꯔꯣꯏꯗꯣꯏ ꯇꯥꯔꯒꯗꯤ ꯑꯥꯁꯇ ꯇꯧꯕꯗ ꯀꯩꯁꯨ ꯀꯥꯟꯅꯕ ꯂꯩꯇꯕꯅꯤ ꯑꯣꯖꯥ ꯑꯣꯏꯒꯦ ꯍꯥꯏꯔꯒꯗꯤ ꯌꯥꯝ ꯐꯩ ꯀꯩꯁꯨ ꯀꯥꯏꯗꯦ ꯅꯠꯇ꯭ꯔꯒꯗꯤ ꯊꯣꯏꯗꯣꯛꯄ ꯀꯥꯟꯅꯕ ꯂꯩꯇꯦꯅ ꯑꯗꯨꯃꯥꯏꯅ ꯍꯥꯏꯔꯛꯑꯦꯕꯣ ꯑꯗꯨꯅ ꯑꯗꯨꯁꯨ ꯍꯥꯏꯥꯏꯅꯤ ꯁꯨꯝꯁꯨ ꯆꯨꯝꯃꯦ ꯍꯥꯏꯗꯤ ꯃꯥꯁꯇꯔ ꯂꯣꯏꯁꯤꯟꯈꯤ ꯇꯥꯔꯒꯗꯤ ꯕ꯭ꯔꯣꯅ ꯆꯠꯅꯤꯡꯉꯩꯗꯤ ꯇꯤꯆꯤꯡ ꯂꯥꯏꯟꯗ ꯆꯠꯀ ꯍꯥꯏꯔꯒꯗꯤ ꯕꯦꯁ ꯇꯥꯔꯦ ꯑꯗꯨꯝ ꯑꯗꯨꯝꯗꯤ ꯅꯣ ꯗꯥꯎꯠ ꯑꯣꯏꯔꯅꯤ ꯑꯗꯨꯒ ꯍꯥꯏꯗꯤ ꯔꯤꯁꯔꯁ ꯑꯃꯨꯛ ꯇꯧꯗꯅ ꯈꯣꯠꯇꯅ ꯕ꯭ꯔꯣꯟ ꯑꯗꯨꯝꯕ ꯂꯥꯏꯟꯗ ꯁꯨꯝ ꯆꯠꯒꯦꯔꯒꯗꯤ ꯕ꯭ꯔꯣ ꯀꯔꯤꯝ ꯀꯥꯏꯗ꯭ꯔꯦꯕꯀꯣ
ꯑꯥ
ꯑꯗꯨꯒ ꯕ꯭ꯔꯣꯅ ꯊꯕꯛ ꯇꯣꯉꯥꯟꯕ ꯀꯣꯒꯨꯝꯕ ꯇꯧꯒꯦ ꯒꯣꯔꯃꯦꯟ ꯖꯣꯕ ꯀꯝꯄꯤꯨꯇꯤ ꯑꯦꯛꯖꯥ ꯊꯥꯒꯦ ꯈꯜꯂꯒꯗꯤ ꯕ꯭ꯔꯣꯗꯣ ꯑꯗꯨ ꯭ꯔꯦꯖꯟ ꯑꯗꯨꯝ ꯀꯥꯐꯤꯔꯅꯤ ꯑꯗꯨꯅ ꯑꯗꯨꯝ ꯒꯦꯖꯟ ꯂꯔꯒ ꯑꯗꯨ ꯕ ꯐꯖꯅ ꯑꯗꯨꯝ ꯑꯦꯛꯖꯝꯒꯤ ꯄꯥꯔꯒ ꯑꯣꯏꯅ ꯍꯣꯠꯅꯈꯤꯕ ꯑꯗꯨꯅꯗꯤ ꯍꯦꯟꯅ ꯕꯣꯜꯗꯨꯁꯨ ꯍꯦꯟꯅ ꯅꯨꯡꯉꯥꯏꯒꯅꯤ ꯑꯗꯨꯒ ꯍꯦꯛ ꯕꯣꯜ ꯃꯥꯁꯇꯔ ꯇꯧꯔꯀꯥꯟꯗꯁꯨ ꯑꯗꯨꯨꯝꯝꯕꯒꯤ ꯔꯤꯒꯤꯠꯇꯨꯁꯨ ꯆꯥꯔꯔꯣꯏꯕꯀꯣ
ꯎꯝ
ꯑꯗꯨꯕꯨꯣꯏ ꯈꯟꯖꯕ ꯑꯩꯈꯣꯏꯒꯤ ꯁꯨꯝ ꯑꯦꯛꯁꯄꯤꯔꯦꯟꯁ ꯍꯥꯏꯕꯅꯤꯀꯣ ꯅ ꯍꯥꯏꯗꯤ ꯁꯨꯝ ꯆꯨꯝꯕ ꯂꯥꯟꯕꯗꯨꯗꯤ ꯚꯣꯔ ꯁ ꯗꯤꯁꯥꯏꯠ ꯇꯧꯔꯣ ꯑꯗꯨꯒ ꯁꯨꯝ ꯑꯩꯒꯤ ꯑꯣꯏꯕ ꯍꯝꯄꯜ ꯁꯖꯦꯁꯟ ꯍꯥꯏꯒꯗ꯭ꯔꯥ ꯑꯩꯈꯣꯏ ꯁꯨꯝ ꯊꯦꯡꯅꯔꯛꯄꯗ ꯁꯨꯝ ꯣꯠ ꯁꯤꯌꯥ ꯇ ꯍ
ꯎꯝ ꯑꯗꯨꯃꯥꯏꯅꯗꯤ ꯍꯥꯏꯔꯤ ꯑꯗꯨꯅ ꯑꯦꯛꯖꯥꯝꯒꯨꯝꯕ ꯊꯥꯒ ꯈꯣꯠꯀꯦ ꯍꯥꯏꯔꯒꯗꯤ ꯑꯗꯨꯝ ꯒ꯭ꯔꯦꯖꯨꯁꯟ ꯂꯣꯏꯔꯒ ꯑꯗꯨꯝ ꯇꯧꯕꯁꯤꯅ ꯃ ꯁꯨ ꯆꯥꯕꯅꯤ ꯀꯩꯅꯣꯁꯨ ꯃꯇꯝꯁꯨ ꯃꯥꯡꯉꯣꯏ ꯑꯗꯨꯅ ꯐꯩ ꯑꯗꯨꯅ ꯈꯟ ꯊꯕꯛ ꯈꯟꯕꯗꯨ ꯑꯗꯨꯅꯈꯣꯏꯅ ꯈꯟꯒꯅꯤ ꯅꯪ ꯆꯍꯤꯅꯤ ꯆꯍꯤ ꯑꯅꯤ ꯑꯣꯏꯗꯣꯏꯔꯥ ꯃꯥꯅꯦ ꯃꯥꯅꯦ ꯆꯍꯤ ꯑꯅꯤ ꯑꯣꯏꯗꯣꯏꯅꯤ ꯆꯍꯤ ꯑꯗꯨꯃꯥꯏꯅ ꯃꯥꯡꯕꯒꯤ ꯀꯩꯅꯣꯅꯤ ꯑ ꯑꯗꯨꯅ ꯆꯍꯤ ꯃꯥꯡꯕ ꯈꯣꯠꯄꯁꯨ ꯂꯩꯔꯣꯏ ꯑꯗꯨꯅ ꯍꯦꯟꯅ ꯅꯉꯣꯟꯗ ꯈꯨꯗꯣꯡ ꯆꯥꯒꯅꯤ ꯈꯣꯠꯀꯅꯤꯅ ꯑꯩꯈꯣꯏꯗꯁꯨ ꯑꯣꯖꯥꯒꯅ ꯁꯨꯝ ꯍꯥꯏꯕꯤꯔꯑꯦ ꯍꯥꯏꯇꯥꯔꯦ
ꯍ ꯍꯣꯏ
ꯣꯔ ꯈꯥ ꯂꯣ ꯄ ꯊꯥꯏꯗꯁ
ꯑꯥ ꯑꯗꯨ ꯑꯩꯅ ꯍꯥꯏꯕꯗꯤ ꯑꯣꯖꯥꯅ ꯃꯥꯁꯇꯔꯒ ꯂꯣꯏꯔꯒ ꯑꯣꯖꯥ ꯆꯪꯅꯤꯡꯉꯦꯅ ꯊꯥꯔꯦꯅꯦ ꯑꯗꯣ ꯭ꯔꯦꯖꯨꯌꯦꯦꯁꯟ ꯀꯩꯅꯣꯒꯤ ꯌꯨꯅꯤꯚꯔꯁꯤꯇꯤꯒꯤ ꯑꯣꯖꯥꯒꯤ ꯑꯦꯛꯖꯥꯝꯒꯨꯝꯕ ꯊꯥ ꯌꯥꯕ꯭ꯔꯣ ꯗꯥꯏꯔꯦ ꯑꯗꯣ
ꯕ꯭ꯔꯣꯗꯅꯦ ꯍꯥꯏꯁꯦ ꯍꯥꯏꯗꯤ ꯕ꯭ꯔꯣꯅ ꯇꯤꯆꯤꯡꯒꯤ ꯂꯥꯏꯟꯗ ꯆꯠꯀꯦꯔꯒꯗꯤ ꯀꯩꯅꯣ ꯇꯧꯒꯦꯅꯦꯕ ꯇꯤꯆꯁꯤꯡꯒꯤ ꯔꯤꯂꯦꯇꯦꯠ ꯑꯣꯏꯕ ꯁꯨꯝ ꯆꯠ ꯆꯠꯈꯤꯗꯣꯏꯅꯦꯕꯀꯣ
ꯎꯝ
ꯑꯗꯨꯒ ꯕ꯭ꯔꯣꯅ ꯇꯤꯆꯤꯡꯒꯤ ꯂꯥꯏꯟ ꯆꯠꯂꯔꯣꯏꯒꯦ ꯍꯥꯏꯕ ꯇꯥꯔꯒꯗꯤ ꯑꯗꯨꯒꯤ ꯂꯥꯏꯟꯗ ꯆꯠꯂꯣꯏꯗꯕꯅꯤꯅ ꯑꯗꯨꯗꯤ ꯌꯥꯔꯣꯏꯗꯣꯏꯅꯦꯕ ꯍꯥꯏꯗꯤ ꯕ꯭ꯔꯣ ꯇꯤꯆ ꯇꯧꯒꯦ ꯍꯥꯏꯇꯥꯔꯒꯗꯤ ꯀꯩꯅꯣꯒꯨꯝꯕ ꯒ꯭ꯔꯦꯁꯟ ꯂꯔꯒ ꯕꯦꯠ ꯇꯧꯕꯅꯤ ꯈꯪꯗꯦ ꯑꯗꯨꯃꯥꯏ ꯇꯧꯔꯁꯨ ꯑꯗꯨ ꯌꯥꯏꯑꯕꯀꯣ ꯅꯅ ꯇꯤꯆꯤꯡ ꯂꯥꯏꯟ ꯄꯥꯝꯗꯦ ꯑꯇꯣꯞꯄ ꯊꯕꯛ ꯇꯖꯒꯦ ꯍꯥꯏꯔꯒꯗꯤ ꯕ꯭ꯔꯣꯅ ꯍꯧꯖꯤꯛꯀꯤ ꯂꯝꯕꯤ ꯅꯨꯡꯛ ꯆꯥꯟꯅꯔꯣꯏꯗꯣꯏꯅꯦꯕ ꯑꯗꯨꯪ ꯐꯥꯛ ꯆꯠꯅꯗꯣꯏꯅꯦꯕ ꯑꯗꯨꯏ ꯋꯥꯅꯤꯗꯧꯕ꯭ꯔꯣ ꯑꯩꯅ ꯍꯥꯏꯁꯤꯗ
ꯍꯣꯏ ꯍꯣꯏ ꯑꯩꯁꯨ ꯀꯩꯅꯣꯗꯣ ꯇꯨꯋꯜꯞ ꯂꯣꯏꯕꯒ ꯑꯗꯨꯝ ꯍꯥꯏꯗꯤ ꯁꯞꯖꯦꯛꯇꯣ ꯐꯖꯅ ꯈꯜꯍꯧꯗ꯭ꯔꯦꯕ ꯑꯩꯁꯨꯦ
ꯑꯥ
ꯑꯗꯨꯝ ꯖꯨꯂꯣꯖꯤꯗ ꯑꯗꯨꯝ ꯂꯧꯁꯤꯟꯈ꯭ꯔꯦ ꯏꯪꯂꯤꯁꯀꯨꯝꯕ ꯃꯅꯤꯄꯨꯔꯤ ꯃꯅꯤꯄꯨꯔꯤꯒꯨꯝꯕ ꯑꯃꯗ ꯗꯥꯏꯔꯦꯛ ꯑꯣꯅꯔꯁ ꯇꯧꯉꯝꯕꯁꯨ ꯑꯗꯨꯅꯁꯨ ꯈꯔ ꯍꯥꯏꯗꯤ ꯐꯩꯌꯦꯅ ꯈꯜꯂ ꯄꯥꯏ ꯇꯥꯔꯦꯖꯣꯏꯇ
ꯑꯥ
ꯖꯤꯔꯣ ꯖꯤꯒꯤ ꯂꯥꯏꯟꯁꯦ ꯀꯔꯤꯝ ꯂꯩꯔꯝꯗꯕ ꯍꯥꯏꯇꯥꯔꯦꯖꯤ ꯎꯝ
ꯑꯗꯨꯗꯤ ꯕ꯭ꯔꯣ ꯑꯗꯨꯝꯕꯁꯨ ꯃꯌꯥꯝ ꯂꯩꯕꯅꯦ ꯍꯥꯏꯗꯤ ꯕ꯭ꯔꯣ ꯑꯩꯈꯣꯏꯅ ꯁꯨꯝ ꯑꯩꯈꯣꯏꯁꯨ ꯑꯗꯨꯃꯥꯏꯅ ꯕ꯭ꯔꯣꯅ ꯊꯦꯡꯅꯔꯤꯕ ꯀꯩꯅꯣꯗꯨ ꯑꯗꯨꯝ ꯊꯦꯡꯅꯔꯤꯑꯕꯀꯣ
ꯑꯥ
ꯍꯥꯏꯗꯤ ꯊꯦꯡꯅꯔꯛꯄ ꯍꯥꯏꯕꯒꯤ ꯌꯥꯗ꯭ꯔꯗꯤ ꯑꯩꯈꯣꯏꯅ ꯭ꯔꯣ ꯍꯣꯏ ꯕ꯭ꯔꯣꯒ ꯀꯟꯗꯤꯁꯟꯗꯣ ꯃꯥꯟꯅꯔꯝꯗꯕꯁꯨ ꯌꯥꯏ ꯑꯗꯨ ꯑꯣꯏꯇꯥꯔꯁꯨ ꯕ꯭ꯔꯣꯅ ꯍꯥꯏꯗꯤ ꯂꯤꯃꯤꯇꯦꯠ ꯅꯣꯂꯦꯖ ꯑꯣꯏꯗꯅ ꯍꯥꯏꯗꯤ ꯈꯪꯍꯧꯗ ꯈꯣꯠꯍꯧꯕ ꯃꯌꯥꯝ ꯂꯥꯛꯄꯗꯣ ꯑꯩꯈꯣꯏꯗꯁꯨ ꯂꯥꯛꯈꯤꯕ ꯍꯥꯏꯗꯤ ꯃꯇꯝ ꯆꯥꯅ ꯑꯩꯈꯣꯏꯗꯁꯨꯒꯤ ꯑꯦꯗꯚꯥꯏꯁꯇꯣ ꯄꯤꯕꯤꯔꯛꯇꯕ ꯍꯥꯏꯇꯥꯥꯔꯦꯅꯦ ꯑꯩꯈꯣꯏꯒꯤ ꯃꯃꯥꯡꯗ ꯂꯩꯔꯝꯕ ꯁꯦꯅꯤꯌꯔ ꯍꯥꯏꯒꯗ꯭ꯔꯥ ꯑꯩꯈꯣꯏꯒꯤ ꯑꯗꯨꯃꯥꯏꯅ ꯑꯗꯨꯝ ꯐꯖꯅ ꯇꯥꯜꯂꯛꯇꯦꯕ ꯃꯣꯏꯅ ꯁꯤ ꯇꯧꯔꯤ ꯏꯕꯨꯡꯉꯣ ꯁꯤ ꯇꯧꯁꯤꯜꯂꯨ ꯁꯤ ꯂꯣꯏꯔꯒ ꯁꯨꯃꯥꯏꯅ ꯆꯠꯂꯨ ꯍꯥꯏꯕꯗꯣ ꯀꯅꯥꯝ ꯇꯥꯛꯄꯤꯔꯛꯇꯦ ꯑꯩꯈꯁꯨ ꯊꯦꯡꯅ ꯊꯦꯡꯅꯔꯒ ꯁꯨꯝ ꯂꯥꯛꯄꯥꯟꯗ ꯈꯪꯉꯄ ꯅꯦꯕ ꯑ ꯂꯇꯥꯕ ꯏꯁꯇꯥꯏꯂꯤꯁ ꯁꯝꯅꯔꯒ ꯀꯦꯔꯤꯌꯔ ꯀꯥꯎꯟꯁꯤꯂꯔ ꯀꯥꯎꯟꯁꯤ ꯀꯥꯏꯅꯒ ꯇꯧꯅꯕꯗꯣ ꯄꯤꯔꯛꯇꯦ ꯍꯥꯏꯇꯥꯔꯦ ꯑꯗꯨꯝꯕꯗꯨ ꯃꯇꯝꯗꯨꯗꯁꯨ ꯇꯧꯔꯛꯇꯕꯅꯤꯅ ꯑꯩꯈꯣꯏꯅ ꯑꯗꯨꯝꯕꯗꯣ ꯌꯥꯝ ꯋꯥꯠꯂꯛꯑꯦꯕ.... ꯑ ꯑꯗꯨꯣ ꯍꯥꯏꯒ ꯕꯣꯔꯗ ꯁꯨꯝ ꯁꯖꯦꯁꯟ ꯑꯣꯏꯅ ꯀ ꯁꯨꯝ ꯍꯥꯏꯔꯒꯦ ꯕꯣꯔ ꯑꯦꯖꯥꯝꯒꯨꯝꯕ ꯊꯥꯕꯗꯤ ꯑꯗꯨꯝ ꯇꯁꯟ ꯂꯣꯏꯔꯒ ꯇꯧꯕꯅ ꯆꯞ ꯆꯥꯕ ꯅꯤ ꯈꯣꯄꯅꯦ ꯍꯥꯏꯗ ꯑꯗꯨꯒꯣꯏ ꯀꯩꯅꯣ ꯙꯔꯑꯣ
ꯑ ꯕ꯭ꯔꯣꯗꯤ ꯀꯩꯁꯨꯕꯤ ꯂꯣ ꯑꯣꯀꯦ
ꯃ꯭ꯔꯣ ꯑꯩꯈꯣꯏꯅ ꯑꯃꯨꯛ ꯀꯩꯅꯣꯗ ꯑꯃꯨꯛ ꯂꯥꯛꯑꯦ ꯀꯃꯔꯁꯇ ꯑꯗꯨꯝ ꯂꯥꯛꯑꯦ
ꯑꯣ ꯀꯁ
ꯑꯩꯈꯣꯏꯁꯨ ꯑꯗꯨꯝ ꯇꯦꯛ ꯇꯦꯛ ꯇꯧꯗꯅ ꯃꯥꯁꯇꯕꯨ ꯂꯣꯏꯁꯜꯂ ꯑꯗꯨꯝ ꯂꯣꯏꯁꯜꯂꯦ ꯑꯗꯨꯒ ꯑꯗꯨꯝ ꯑꯩꯡ ꯏꯁꯀꯣ ꯑꯉꯥꯡꯗꯗꯤ ꯊꯣꯏꯗꯣꯛꯄ ꯑꯩꯈꯣꯏ ꯃꯅꯤꯄꯨꯔꯗꯗꯤ ꯌꯥꯝ ꯀꯟꯅ ꯀꯩꯁꯨ ꯊꯣꯏꯗꯣꯛꯄꯁꯦ ꯂꯩꯇꯦꯕꯀꯣ
ꯎꯝ
ꯑꯗꯨꯣ ꯇꯤꯆꯁꯤꯡꯒꯤꯒꯤ ꯂꯥꯏꯟꯗ ꯆꯠꯆꯒꯦ ꯍꯥꯏꯔꯕꯗꯤ ꯕꯦꯁ ꯇꯥꯔꯦ ꯑꯗꯨꯒ ꯇꯤꯆꯁꯤꯡꯒꯤꯒꯤ ꯂꯥꯏꯟ ꯆꯠꯂꯣꯏ ꯍꯥꯏꯦ ꯍꯥꯏꯇꯥꯔꯒꯗꯤ ꯑꯩꯈꯣꯏꯅ ꯃꯥꯁꯇꯔ ꯂꯣꯏꯁꯜꯂꯦ ꯍꯥꯏꯗꯤ ꯑꯗꯨꯝ ꯃꯃꯤꯡꯗꯒꯤ ꯃꯥꯁꯇꯔ ꯑꯗꯨꯝ ꯑꯣꯏꯔꯣꯏꯗꯣꯏꯅꯦꯕ ꯍꯥꯏꯗꯤ ꯕꯣꯔꯅ ꯂꯤꯁꯤꯡ ꯂꯥꯏ ꯆꯠ ꯀ ꯍꯥꯏꯇꯥꯔꯒꯗꯤ ꯌꯥꯝ ꯆꯥꯅꯕ ꯑꯣꯏꯗꯣꯏꯕ ꯕ꯭ꯔꯣ ꯑꯗꯨꯃꯥꯏꯅ ꯇꯧꯕꯅꯤ ꯑꯗꯨꯣ ꯕ꯭ꯔꯣꯁꯨ ꯑꯗꯨꯝ ꯋꯥꯈꯟ ꯈꯜꯂꯣ ꯑꯗꯨꯣ ꯍꯥꯏꯗꯤ ꯃꯇꯝꯁꯨ ꯂꯩꯔꯤꯗꯅꯀꯣ
ꯑ ꯍꯧꯖꯤꯛ ꯑꯣꯏꯗꯅ ꯉꯥꯏꯔꯤ ꯃꯇꯝ
ꯁꯉꯥꯏꯔꯤꯦ ꯑꯗꯨꯅ ꯃꯇꯝ ꯐꯖꯅ ꯈꯜꯂꯣ ꯑꯗꯨꯒ ꯗꯤꯁꯤꯖꯟ ꯐꯖꯅ ꯂꯧꯔꯣ ꯑꯗꯨꯕꯨꯗꯤ ꯒ꯭ꯔꯦꯖꯨꯌꯦꯁꯟꯗ ꯒꯦꯖꯨꯋꯁꯟ ꯍꯥꯏꯁꯤꯅ ꯑꯦꯛꯥꯝ ꯈꯨꯗꯤꯡꯃꯛ ꯑꯅꯝꯕ ꯂꯦꯦꯜꯦ ꯒꯦꯖꯨꯌꯦꯁꯟꯗ ꯂꯣꯏꯕꯅꯦꯕꯣ
ꯏꯪ
ꯑꯗꯨꯒꯥ